ꯑꯣ꯫ ꯇꯥꯕ꯭ꯔꯣ
ꯇꯥꯏꯌꯦ
ꯀꯩꯗꯧꯔꯤꯅꯣ
ꯀꯩ ꯍꯥꯏꯅꯣ ꯆꯥꯛ ꯇꯣꯛꯄꯒꯤ ꯉꯍꯥꯛ ꯄꯣꯊꯥꯒꯦꯅ ꯄꯣꯊꯥꯔꯝꯕꯅꯤ
ꯀꯩꯖꯥꯡ ꯆꯔꯕꯣ ꯉꯁꯤꯗꯤ
ꯁꯧꯒ꯭ꯔꯤ ꯊꯣꯡꯉꯦ ꯑꯗꯨꯒ ꯀꯥꯡꯒꯣꯛ ꯇꯧꯔꯦ ꯎꯝ ꯀꯩꯅꯣ ꯉꯁꯤꯗꯤ ꯃꯣꯏ ꯑꯇꯩ ꯁꯨꯝꯇ ꯌꯥꯎꯗ꯭ꯔꯕ ꯏꯕꯨꯡꯉꯒ ꯑꯩꯒ ꯗꯗꯥꯒ ꯈꯨꯣꯏ ꯑꯍꯨꯝꯗ ꯉꯥꯏꯍꯧꯔꯕ
ꯑꯩꯈꯣꯏ ꯇꯦꯛꯃꯒ ꯑꯗꯒꯤ ꯎ ꯈꯣꯏꯕꯦꯝ ꯑꯃꯒꯅ ꯃꯣꯏ ꯆꯦ ꯍꯣꯏꯒꯤ ꯃꯌꯨꯝ ꯆꯠꯈꯤꯕꯀꯣ ꯃꯣꯏ ꯃꯌꯥꯝ ꯍꯣꯏ ꯅꯤꯡꯉꯣ ꯃꯌꯥꯝ ꯆꯥꯛ ꯀꯧꯋꯦꯅ ꯃꯣꯏ ꯃꯅꯤꯡꯒꯤ ꯏꯆꯦꯗꯣ ꯑꯗꯨꯏꯗ ꯁꯗꯒꯤ ꯑꯩꯅ ꯊꯤꯜꯂꯨꯏꯅꯦ ꯉꯁꯥꯏ ꯄꯨꯡ ꯇꯔꯥ ꯃꯈꯥꯏꯒꯤ ꯑꯗꯨꯋꯥꯏꯗ ꯑꯩꯅ ꯊꯤꯟꯕꯤꯔꯨꯔꯦ ꯑꯗꯒꯤ ꯍꯜꯂꯛꯑꯒ ꯅꯇ ꯒꯥꯔꯤ ꯃꯆꯥꯗ ꯑꯃꯨꯛ ꯑꯃꯨꯛ ꯑꯃꯨꯛ ꯍꯥꯞꯄ ꯄꯨꯔꯤꯅꯦ ꯑꯩꯅ ꯒꯥꯔꯤꯑꯆꯧꯕ ꯊꯧꯕꯁꯨ ꯍꯩꯇꯅ ꯑꯗꯒꯤ ꯍꯜꯂꯛꯑꯒ ꯐꯤ ꯃꯌꯥꯝ ꯑꯃꯃꯨꯛ ꯁꯨꯔꯦ ꯑꯗꯩꯒꯤ ꯐꯤꯗꯨ ꯇꯪꯈꯥꯏ ꯑꯃꯃꯨꯛ ꯍꯥꯟꯅ ꯎꯝ ꯀꯩꯅꯣ ꯇꯧꯊꯣꯛꯑꯦ ꯊꯥꯗꯣꯛꯑꯒ ꯐꯧꯗꯣꯛꯑꯀꯥꯟꯗ ꯇꯪꯈꯥꯏ ꯑꯃ ꯑꯗꯨꯝ ꯋꯥꯁꯤꯡ ꯃꯦꯆꯤꯟꯗ ꯅꯝꯁꯤꯜꯂ ꯊꯝꯃꯝꯃꯦ ꯎꯡꯉꯒ ꯑꯗꯨꯒ ꯑꯈꯣꯏꯗꯥ ꯏꯕꯥꯅꯤꯅ ꯑꯃꯨꯛ ꯆꯥꯛ ꯆꯥꯔꯦ ꯆꯥꯛ ꯇꯣꯛꯑꯒ ꯑꯃꯨꯛ ꯐꯤꯁꯤꯡꯗꯣ ꯑꯃꯨꯛ ꯉꯁꯥꯏꯒꯤ ꯋꯥꯠꯍꯧꯕ ꯐꯤꯁꯤꯡꯗꯣ ꯑꯃꯨꯛ ꯁꯨꯔꯦ ꯑꯗꯨꯒ ꯐꯧꯇꯣꯛꯑꯦ ꯍꯦꯛ ꯂꯣꯏꯕꯒꯅꯤ ꯉꯇꯥ ꯄꯣꯠꯊꯥꯒꯦꯅ ꯄꯣꯊꯥꯔꯤꯁꯦ
ꯎꯝ
ꯏꯕꯨꯡꯉꯣꯗꯤ ꯆꯥꯗ꯭ꯔꯤ ꯃꯥꯗꯤ ꯉꯔꯥꯡ ꯐꯨꯠꯕꯣꯜ ꯌꯦꯡꯕꯒꯤ ꯌꯥꯍꯧ ꯊꯦꯡꯉꯦꯅ ꯍꯧꯖꯤꯛꯇ ꯍꯧꯒꯠꯇ ꯉꯥꯏꯔꯤ ꯃꯥꯁꯨ
ꯆꯛ ꯆꯥꯡ ꯀꯨꯏꯔꯛꯄ ꯍꯧꯠꯇ꯭ꯔꯗꯤ ꯃꯁꯥꯗꯤ ꯐꯔꯣꯏꯅꯦ
ꯑꯗꯨꯅꯦ ꯑꯩ ꯉꯁꯥꯏꯗꯩ ꯉꯥꯡꯉꯤꯅꯤ ꯃꯥꯅ ꯇꯥꯕꯤꯕꯖꯥꯠꯅꯇꯦ ꯇꯨꯝꯃ ꯑꯗꯨꯝ ꯂꯩꯔꯦ ꯑꯗꯩꯗꯤ ꯇꯟꯗꯅ ꯉꯥꯡꯗ꯭ꯔꯦ
ꯃꯥ ꯁꯥꯟꯅꯕ ꯆꯠꯇ꯭ꯔꯕꯣ ꯑꯌꯨꯛ ꯁꯥꯟꯅꯕ ꯆꯠꯄꯗꯣ
ꯆꯠꯄꯅꯦ ꯉꯁꯤꯗꯣ ꯃꯣꯏ ꯉꯔꯥꯡ ꯐꯣꯟ ꯇꯧꯅꯈꯤꯕꯅ‌ꯦ ꯅꯨꯡꯊꯤꯟꯗ ꯆꯠꯁꯦꯅꯥ ꯍꯥꯏꯅꯈꯤꯕꯅꯦ ꯑꯗꯨꯒꯤ ꯅꯨꯡꯊꯤꯟ ꯆꯠꯇꯣꯏ ꯑꯣꯏꯔꯝꯒꯅꯤ
ꯅꯁꯥꯗꯣ ꯌꯦꯡꯕꯗ ꯀꯩꯁꯨ ꯌꯥꯝ ꯐꯕꯗꯤ ꯑꯣꯏꯗꯦꯗ
ꯐꯔꯕꯅꯤ ꯍꯦ ꯃꯥꯅ ꯋꯥꯡꯕ ꯍꯦꯃꯟꯕꯩꯅꯤ ꯐꯨꯠ ꯇꯔꯨꯛꯀ ꯏꯟꯆꯤ ꯇꯔꯥꯃꯥꯊꯣꯏ ꯋꯥꯡꯉꯤ ꯃꯉꯥꯒ
ꯎꯝ ꯐꯨꯠ ꯇꯔꯨꯛꯀ ꯏꯟꯆꯤ ꯇꯔꯥꯃꯊꯣꯏ ꯋꯥꯡꯉꯗꯤ ꯐꯖꯔꯅꯤ
ꯅꯠꯇꯦ ꯁꯣꯏꯕꯅꯦ ꯃꯉꯥꯒ ꯍꯥꯏꯕ
ꯑꯩꯒ ꯀꯅꯥ ꯋꯥꯡꯅꯤ ꯑꯗꯨꯗꯤ
ꯅꯪꯉꯣꯟꯗꯩ ꯃꯥꯅ ꯍꯦꯜꯂꯦ ꯋꯥꯡꯕ
ꯅꯪ ꯎꯔꯥꯕꯣ ꯍꯥꯏꯁꯦ
ꯑ ꯎꯝ ꯑꯃ ꯑꯩꯅ ꯉꯥꯍꯥꯟ ꯃꯥꯒꯤ ꯀꯩꯅꯣꯗꯣ ꯑꯣꯟꯕꯤꯕ ꯏꯟꯖꯤꯇꯦꯞ ꯇꯧꯔꯒ ꯑꯗ ꯈꯪꯕꯅꯤꯗ ꯇꯔꯨꯛꯀ ꯇꯔꯥꯃꯥꯊꯣꯏ ꯋꯥꯡꯉꯦꯕ ꯃꯥꯗꯣ
ꯎꯝ ꯇꯔꯨꯛ
ꯑꯥ ꯇꯔꯨꯛꯀ ꯑꯗꯨꯝ ꯍꯥꯏ ꯂꯩꯔꯦ ꯑꯩꯁꯦ ꯃꯉꯥꯒ ꯍꯥꯏꯅꯤꯃꯤ
ꯑꯩꯁꯨ ꯐꯥꯏꯚ ꯇꯦꯟꯅꯦ
ꯑ ꯑꯗꯨꯅꯤ ꯏꯕꯨꯡꯉꯅ ꯈꯔꯗꯤ ꯍꯦꯜꯂꯦ ꯋꯥꯡꯕ ꯑꯗ ꯑꯃꯨꯛ ꯅꯪꯅ ꯑꯃꯨꯛ ꯅꯁꯥꯗꫭ ꯑꯩꯈꫭꯏꯒꯤ ꯑꯃꯨꯛ ꯐꯤꯠ ꯑꯣꯏꯗꯅ ꯑꯗ ꯃꯥꯅ ꯑꯃꯨꯛ ꯈꯤꯇꯪ ꯄꯥꯔꯞ ꯆꯠꯂꯤꯗꯅ ꯃꯣꯏꯅ ꯃꯨꯛ ꯃꯈ꯭ꯋꯥꯡ ꯀꯩꯀꯥꯗꯣ ꯆꯦꯡꯉꯒ ꯀꯩꯅꯣ ꯃꯔ‌ꯦꯡꯕꯥꯥꯟꯗꯣ ꯐꯜꯂꯦꯕ ꯃꯥꯒꯤꯅ ꯑꯃꯨꯛ ꯑꯗꯨ ꯅꯪꯒꯤꯅ ꯑꯃꯨꯛ ꯂꯩꯕꯦꯜ ꯑꯩꯈꯣꯏ ꯍꯥꯏ ꯀꯃꯥꯏꯅ ꯍꯥꯏꯗꯣꯏꯅꯣ ꯎꯝ ꯎꯝ ꯆꯥꯡ ꯃꯥꯟꯅꯥꯅ ꯆꯠꯄꯗꯣ ꯑꯣꯏꯌꯦꯕ ꯍꯛꯆꯥꯡꯗꯣ ꯑꯗꯨꯒꯤꯅꯦꯕ ꯑꯃꯨꯛ ꯀꯩꯅꯣ ꯇꯧꯗꯣ ꯋꯥꯡꯗꯤ ꯋꯥꯡꯉꯤꯅꯦꯕ ꯅꯣꯏꯁꯨ
ꯍꯣꯏ ꯑꯗꯨꯅꯤ ꯈꯪꯗꯦ ꯑꯩꯈꯣꯏꯗꯤ ꯃꯤꯅ ꯌꯦꯡꯕꯗ ꯋꯥ ꯃꯥꯟꯗꯕꯗꯣ ꯑꯩ ꯏꯃꯥꯟꯅ ꯃꯥꯔꯖꯦꯟꯁꯇ ꯂꯩꯕꯗꯣ ꯋꯥꯡꯕ ꯃꯅꯦ ꯃꯣꯏꯁꯦ ꯄꯥꯏꯔꯀꯣ ꯑꯦ ꯃꯥꯅ ꯍꯦꯟꯗ꯭ꯔꯣ ꯍꯥꯏꯔꯛꯀꯅꯦꯕ ꯑꯗꯣ ꯑꯩ ꯑꯣꯟꯁꯤꯜꯂꯨꯀꯥꯟꯗ ꯑꯩꯅ ꯑꯗꯨꯝ ꯋꯥꯡꯕꯗꯣ ꯑꯩꯩꯅ ꯑꯃꯨꯛ ꯏꯁꯥꯗꯨ ꯊꯥꯈꯤꯕꯒꯤ ꯋꯥꯡꯕ ꯃꯥꯟꯗꯕꯗꯣ ꯑꯩꯈꯣꯏ ꯐꯨꯟꯈꯤꯕꯒꯤ ꯑꯗꯨꯗꯨꯒꯤꯅꯦꯕ
ꯃꯤ ꯈꯤꯇꯪ ꯄꯥꯔꯞ ꯇꯧꯕꯁꯨꯅ‌ꯦ ꯍꯦꯛꯇ ꯋꯥꯡꯕ ꯃꯥꯟꯕꯅꯦ ꯅꯣꯏꯕꯁꯤꯅ ꯑꯗꯨꯝ ꯇꯦꯟꯁꯤꯜꯂꯒꯅꯦ ꯑꯅꯣꯏꯕ ꯃꯤꯗꯤ ꯃꯤ ꯅꯦꯝꯃꯒꯗꯤ ꯑꯃꯨꯛ ꯍꯦꯟꯅ ꯇꯦꯟꯁꯟꯗꯣꯏꯅꯦꯕ
ꯑꯣ
ꯑꯗꯨꯅꯦ ꯇꯧꯔꯤ ꯊ ꯅꯪꯁꯨ ꯋꯥꯡꯉꯤ ꯄꯣꯠꯅꯤ ꯋꯥꯡꯕꯨꯗꯤ ꯅꯣꯏꯅ ꯑꯈꯣꯏꯗꯩ ꯏꯟꯆꯤ ꯑꯍꯨꯝꯒꯨꯝꯕ ꯋꯥꯡꯕ ꯍꯦꯜꯂꯤ
ꯐꯤ ꯀꯩꯀꯩ ꯀꯌꯥꯝ ꯁꯨꯔꯤꯅꯣ
ꯏꯁ ꯌꯥꯝꯃꯤ ꯁꯨꯔꯤꯗꯣ ꯑꯩꯒꯤ ꯆꯧꯀ꯭ꯔꯤꯗ ꯄꯩꯕ ꯃꯌꯥꯝꯗꯨꯅꯤ ꯀꯩꯅꯣ ꯑꯌꯨꯛꯅꯨꯡꯗꯥꯡꯒꯤ ꯅꯣꯡꯃ ꯑꯃꯃꯝ ꯑꯃꯝ ꯑꯃꯃꯝ ꯑꯃꯃꯝ ꯂꯤꯠꯈꯤꯕꯒꯤ ꯃꯌꯥꯝꯗꯨ ꯌꯦꯡꯉꯨꯅꯦ ꯄꯩꯔ ꯂꯩꯔꯦ ꯑꯗꯒꯤ ꯏꯁꯤꯡ ꯑꯃꯨꯛ ꯂꯩꯇ ꯊꯕꯛ ꯑꯃꯨꯛ ꯁꯪꯗ ꯇꯧ ꯂꯩꯔꯦ ꯉꯁꯤꯁꯨ ꯏꯁꯤꯡ ꯁꯨꯡꯂꯩ ꯂꯩꯇꯅꯅꯦ ꯏꯁꯤꯡꯒꯖꯦ ꯌꯥꯝ ꯂꯤꯛꯅꯅꯦ ꯑꯩꯅ ꯉꯁꯤ ꯁꯨꯔꯤ ꯐꯤꯖꯦ
ꯑꯩꯈꯣꯏꯗꯤ ꯐꯤꯁꯨ ꯐꯤꯖꯥꯝ ꯇꯧꯕꯒꯤ ꯏꯁꯤꯡꯗꯤ ꯀꯩꯁꯨ ꯋꯥꯠꯇꯦꯗ ꯃꯇꯝ ꯁꯪꯗꯕꯒꯤ ꯇꯟꯕꯒꯤꯒꯨꯝꯕ ꯁꯨꯗ ꯋꯥꯅꯦꯕ ꯁꯨꯒꯦ ꯍꯥꯏꯔꯗꯤ ꯑꯗꯨꯝ ꯐꯖꯅ ꯂꯩꯌꯦꯕ ꯑꯗꯨꯝ ꯏꯁꯤꯡ ꯃꯥꯏꯁꯤꯡ ꯀꯩꯀꯩꯁꯨ ꯐꯖꯅ
ꯇꯣꯇꯤꯖꯤ ꯃꯔꯥꯡ ꯀꯥꯏꯅ ꯇꯥꯏꯗꯅ ꯅꯣꯏꯗꯤ
ꯍꯣꯏ ꯏꯃꯨꯡ ꯑꯍꯨꯝꯒꯤ ꯇꯣꯇꯤꯅꯤ ꯌꯥꯔꯤꯁꯤ ꯌꯦꯡꯉꯨꯅꯦ
ꯑꯗꯨꯅꯤ ꯑꯩꯈꯣꯏꯁꯨ ꯇꯣꯇꯤꯗꯤ ꯂꯣꯏꯅꯃꯛ ꯆꯤꯡꯖꯟꯅꯩꯅꯦꯃꯤ ꯇꯣꯇꯤꯖꯦ ꯀꯨꯏꯅ ꯊꯥꯗꯦꯃꯦ ꯑꯈꯣꯏ ꯁ꯭ꯋꯥꯏꯒꯤꯗꯤ ꯑꯃꯨꯛ ꯇꯨꯂꯨ ꯀꯩꯀꯥ ꯆꯤꯡꯅꯕ ꯈꯣꯠꯅꯕ ꯇꯧꯕꯅꯤꯅꯀꯣ ꯑꯗꯨꯅ ꯏꯁꯤꯡꯁꯦ ꯍꯦꯛꯇ ꯀꯩꯅꯣ ꯇꯧꯍꯧꯗꯦꯕ ꯌꯥꯕꯖꯦ ꯇꯨꯂꯨ ꯄ ꯄꯋꯔ ꯈꯔ ꯆꯥꯎꯕ ꯈꯣꯠꯄꯗ ꯆꯤꯡꯒ ꯆꯤꯡꯒꯤ ꯇꯥꯔꯗꯤ ꯑꯈꯣꯏꯗꯁꯨ ꯀꯩꯁꯨ ꯌꯥꯝ ꯀꯟꯅ ꯂꯥꯛꯇꯦꯕ
ꯎꯝ
ꯆꯥꯛꯀꯧꯕ ꯆꯠꯂꯨꯕꯗꯨꯕꯨ ꯑꯣ ꯆꯥꯛꯀꯧꯕ ꯆꯠꯂꯨꯕꯗꯨ ꯀꯩꯀꯩ ꯃꯊꯦꯟ ꯆꯥꯔꯛꯑꯒꯦ
ꯃꯊꯦꯜꯁꯦ ꯉꯥ ꯇꯥꯎꯕ ꯃꯍꯤ ꯊꯣꯡꯕ ꯑꯃ ꯌꯥꯎꯔꯦ ꯑꯗꯩ ꯉꯥ ꯇꯣꯏꯊꯣꯡ ꯊꯣꯡꯕ ꯑꯃ ꯌꯥꯎꯔꯦ ꯑꯗꯩ ꯃꯪꯒꯟꯒ ꯎꯁꯣꯏꯒ ꯀꯩꯅꯣ ꯇꯧꯕ ꯎꯇꯤ ꯑ ꯌꯥꯎꯔꯦ ꯁꯤꯡꯖꯨꯗꯕꯨ ꯀꯩꯅꯣ ꯍꯥꯞꯄꯤꯃꯤ ꯊꯥꯡꯖꯤꯡꯗꯣ ꯍꯥꯞ ꯍꯦꯛꯇ ꯍꯥꯞ ꯆꯋꯥꯏꯁꯨ ꯍꯥꯞꯆꯤꯜꯂꯤ ꯀꯩꯅꯣꯁꯨ ꯍꯥꯞꯖꯤꯜꯂꯤ ꯃꯈꯜ ꯃꯈꯜ ꯑꯗꯨꯀꯥꯟꯗ ꯈꯪꯗꯕꯅꯤ ꯆꯤꯛꯎꯀꯥꯟꯗꯗꯤ ꯊꯥꯡꯖꯤꯡ ꯑꯣꯏ ꯂꯩꯔꯝꯃꯦ ꯌꯥꯗꯣ ꯇꯦꯛꯀꯦ ꯇꯧꯌꯦ ꯍꯥꯏꯕ ꯕꯥꯞ ꯑꯣꯏꯗꯕꯍꯦꯛ ꯌꯥꯎ ꯈꯪꯉꯤ ꯍꯥꯏꯔ ꯆꯤꯛꯄ ꯑꯣꯏꯇꯥꯔꯗꯤ ꯐꯗꯧꯕꯀꯣ ꯑꯗꯨ ꯌꯥꯎꯔꯦ ꯆꯝꯐꯨꯠ ꯌꯥꯎꯔꯦ ꯏꯔꯣꯝꯕ ꯌꯥꯎꯔꯦ ꯑꯗꯩꯃꯨꯛ ꯃꯔꯤꯜ ꯈꯥ ꯉꯧꯕ ꯌꯥꯎꯔꯦ ꯑꯗꯒꯤ ꯍꯩꯅꯧꯗꯨꯃ ꯍꯩ ꯊꯣꯡꯉꯦ
ꯉꯔꯤꯟ ꯈꯥꯗꯨ ꯆꯥꯅꯤꯡꯉꯦ
ꯍꯣꯏ ꯃꯣꯏ ꯍꯥꯎꯕꯨꯗꯤ ꯍꯥꯎꯋꯦ
ꯎꯝ ꯉꯥ ꯃꯔꯨꯝꯒꯤ ꯁꯤꯡꯖꯨꯗꯨꯁꯨ ꯌꯥꯝ ꯍꯥꯎꯕꯅꯦ
ꯑꯣ ꯉꯥ ꯃꯔꯨꯝ ꯊꯣꯡꯃꯆꯥ ꯈꯔꯁꯨ ꯌꯥꯎꯋꯦ ꯉꯥ ꯃꯔꯨꯝꯕꯨꯁꯨ ꯃꯊꯦꯜ ꯑꯣꯏꯅ ꯑꯃꯁꯨ ꯍꯥꯞꯄꯦꯕ
ꯁꯣꯏꯕꯨꯝꯒ ꯇꯧꯔ ꯊꯣꯡꯖꯟꯕꯤꯗꯨ ꯑꯣꯏꯔꯝꯅꯤ
ꯍꯣꯏ ꯑꯗꯨꯝ ꯈꯔ ꯌꯥꯎꯔꯝꯕꯩ ꯑꯗꯨꯝ ꯌꯥꯝꯗꯤ ꯌꯥꯝꯗꯕꯤ ꯈꯔ ꯈꯔ ꯃꯆꯤꯗ ꯍꯥꯞꯄꯝꯕꯗꯣ ꯇꯧ
ꯉꯥ ꯃꯔꯨꯝ ꯊꯣꯡꯕꯒꯗꯤ ꯆꯥꯅꯤꯡꯗꯦꯗ
ꯑꯉꯥꯡ ꯉꯥꯛꯇ ꯑꯣꯏꯔꯦꯗꯣ ꯍꯦꯛ ꯂꯥꯛꯄ ꯀꯨꯝꯊꯔꯛꯄ ꯍꯟꯅꯨꯕꯤ ꯃꯌꯥꯝꯅ ꯏ ꯃꯁꯤꯗꯤ ꯑꯉꯥꯡ ꯃꯆꯥ ꯉꯥꯛꯇꯅꯤ ꯑꯉꯥꯡ ꯃꯆꯥ ꯉꯥꯛꯇꯅꯤ ꯕꯣꯔ ꯃꯃꯥꯟꯅꯕ ꯃꯌꯥꯝꯁꯤꯗꯤꯅꯦ ꯍꯥꯏꯌꯦ ꯑꯗꯨ ꯏꯀꯥꯏ ꯆꯪꯕꯗꯨ ꯑꯗꯨꯒ ꯆꯥꯕꯗꯤ ꯑꯗꯨꯝ ꯃꯣꯏ ꯌꯨ ꯅꯣꯡ ꯀꯩꯀꯩ ꯄꯨꯁꯤꯜꯂꯛꯑꯦꯕꯣ ꯄꯣꯠ ꯍꯥꯏꯗꯤ ꯑꯩꯈꯣꯏꯒꯤ ꯃꯃꯥꯟꯅꯕ ꯀꯩꯀꯩ ꯊꯛꯅꯕꯥꯅ ꯑꯩꯈꯣꯏꯅ ꯑꯗꯨꯒꯨꯝꯕ ꯌꯥꯎꯗꯦ ꯊꯣꯛꯄꯤꯈ꯭ꯔꯣꯅ ꯑꯗꯨꯒꯨꯝꯕ ꯑꯗꯨꯝ ꯇꯧꯔꯛꯇ꯭ꯔꯦ ꯑꯗꯨꯒ ꯆꯥꯅꯕ ꯀꯩꯀꯩꯗꯤ ꯐꯖꯅ ꯆꯥꯔꯝꯃꯦ ꯑꯗꯨꯝ ꯆꯥꯕ ꯀꯥꯟꯗ ꯈꯪꯗꯦ ꯃꯊꯦꯜꯗꯨ ꯌꯥꯝ ꯍꯥꯎꯕꯗꯣ ꯑꯣꯏꯌꯦꯕ ꯁꯥꯕꯗꯤ ꯃꯣꯏꯒꯤ ꯃꯥꯟꯇꯣꯛ ꯑꯃꯗ ꯆꯥꯏꯌꯦꯕꯀꯣ ꯖꯤꯡꯒꯥꯒꯤ ꯑꯣꯏꯕꯒꯤ ꯅꯦꯝꯒ ꯅꯦꯝꯃꯦ ꯑꯁ ꯍꯨꯃꯥꯡ ꯍꯨꯃꯥꯡꯅ ꯃꯔꯣꯟ ꯂꯨꯞꯀꯦ ꯇꯧꯋꯦ
ꯑꯗꯨꯅꯤ ꯃꯅꯤꯟ ꯃꯌꯥꯝꯗꯨꯒꯤ ꯃꯤꯅꯤꯟ ꯃꯌꯥꯝꯗꯨꯒ ꯑꯃꯨꯛ ꯀꯩꯅꯣ ꯇꯧꯁꯜꯂꯦ ꯑꯃꯨꯛꯍꯦꯟ ꯁꯥꯔꯝꯃꯅꯤ ꯅꯦꯝꯒ ꯅꯦꯝꯃꯛꯑꯕꯅꯤꯅ
ꯅꯣꯏꯒꯤ ꯁꯨꯃꯥꯡ ꯃꯇꯣꯟꯗ ꯊꯥꯕ ꯀꯩꯅꯣꯗꯣ ꯍꯧꯗ꯭ꯔꯕ ꯊꯝꯕꯥꯜꯗꯣ
ꯀꯩ ꯍꯥꯏꯕꯅꯣ
ꯅꯣꯏꯒꯤ ꯁꯨꯃꯥꯡ ꯃꯇꯣꯗ ꯊꯥꯕ ꯊꯝꯕꯥꯜꯗꯣ ꯍꯧꯗ꯭ꯔꯕꯕ
ꯍꯧꯗꯦ ꯀꯨꯏꯔꯦꯗ ꯀꯥꯛꯈꯤꯕ ꯂꯩꯔꯝꯃꯨ ꯃꯄꯥꯟꯗ ꯂꯩꯔꯝꯃꯨ ꯃꯃꯣ ꯂꯩꯒꯦꯀꯣ ꯂꯩꯔꯝꯃꯨꯀꯣ ꯃꯄꯥꯟꯗ ꯎꯝ ꯑꯥꯏꯁ ꯀ꯭ꯔꯤꯝ ꯂꯩꯕꯤꯌꯣꯅꯦ ꯆꯪꯉꯛꯌꯦ ꯑꯉꯥꯡ ꯃꯌꯥꯝ ꯀꯣꯛꯀꯥ ꯉꯥꯎꯔꯤ
ꯎꯝ ꯁꯥꯕꯁꯤꯗ ꯆꯥꯅꯤꯡ ꯇꯧꯅꯤ ꯑꯩꯈꯣꯏ ꯁꯤꯗꯁꯨ ꯅꯨꯄꯥ ꯃꯩꯇꯩ ꯅꯨꯄꯥ ꯑꯃ ꯍꯦꯛ ꯍꯦꯛ ꯂꯥꯛꯑꯦ
ꯒꯥꯔꯤ ꯃꯆꯥ ꯑꯃ ꯇꯣꯡꯉꯒ ꯍꯥꯞꯆꯜꯂ ꯀꯣꯔꯣꯛ ꯀꯔꯥꯛ ꯀꯣꯔꯣꯛ ꯀꯔꯥꯛ ꯑꯣꯠꯂ ꯂꯥꯛꯑꯦ ꯑꯁ ꯑꯩꯅꯅꯦ ꯁꯥꯎꯅꯤꯡꯕꯁꯤꯗꯤ ꯃꯥ ꯂꯥꯛꯄ ꯑꯗꯨꯗꯣ ꯃꯣꯏ ꯃꯈꯣꯟꯗ ꯇꯥꯅꯤꯡꯗꯦꯕ ꯅꯨꯡꯁꯥ ꯌꯥꯛꯄꯁꯤꯗꯀꯣ ꯀꯣꯔꯣꯛ ꯀꯔꯥ ꯀꯣꯛ ꯈꯨꯔꯥꯛ ꯈꯨꯔꯥꯛ ꯈꯖꯤ ꯈꯔꯥꯛꯀꯥ ꯊꯤꯟꯗꯦꯕ ꯑꯗꯨꯝ ꯀꯩꯅꯣ ꯇꯧꯔ ꯂꯩꯅꯦꯕ ꯑꯗꯨꯒꯤ ꯑꯉꯥꯡꯁꯤꯡꯁꯦ ꯃꯣꯏ ꯂꯥꯛꯑꯗꯤ ꯃꯊꯨꯝ ꯃꯔꯥꯡ ꯍꯧꯔꯛꯑꯦ ꯑꯗ ꯁꯥꯔꯒ ꯁꯥꯔꯗꯤ ꯑꯗꯨꯝ ꯆꯥꯥꯁꯜꯂꯅꯤ ꯑꯃꯗꯤ ꯂꯣꯛ ꯊꯨꯡꯉꯅꯤ ꯃꯣꯏꯅꯕꯨꯗꯤ ꯌꯣꯟꯅꯤꯡꯕꯩ ꯇꯧꯔꯤꯕ
ꯅꯍꯥꯟꯋꯥꯏꯒꯤ ꯑꯉꯥꯡ ꯑꯣꯏꯔꯤꯀꯥꯟ ꯌꯥꯝ ꯍꯥꯎꯕꯅꯦ ꯃꯣꯏꯒꯤ ꯑꯥ ꯀꯩꯅꯣꯒꯤ ꯑꯉꯥꯡꯕ ꯆꯦꯛ ꯃꯆꯨ ꯑꯣꯏ ꯇꯧꯔꯒ ꯃꯊꯛꯇꯅ ꯑꯥꯏꯁ ꯀ꯭ꯔꯤꯝ ꯑꯉꯧꯕ ꯍꯥꯞꯄꯗꯣ ꯀꯥꯏꯗ ꯀꯩꯗꯅꯣ ꯈꯟꯗꯕ ꯏꯪꯉꯥꯏ ꯌꯥꯝ ꯍꯥꯎꯕ ꯑꯣꯏꯕꯗꯣ ꯅꯍꯥꯏ ꯀ꯭ꯔꯣꯛ ꯀ꯭ꯔꯣꯛ ꯀ꯭ꯔꯣꯛ ꯀ꯭ꯔꯣꯛ ꯇꯧꯔꯒ ꯌꯨꯝ ꯂꯥꯛꯇꯣꯏꯅꯤ ꯑꯗꯩꯩ ꯃꯈꯣꯟ ꯇꯥꯕꯗ
ꯇꯣꯏꯅꯦꯕ ꯑꯗꯨꯒ ꯇꯧꯔꯒ
ꯑꯥ ꯁꯪꯒꯣꯝꯒ ꯇꯧꯔꯒ ꯌꯨꯕꯤꯒ ꯈꯔ ꯈꯔ ꯍꯥꯞꯄꯒ ꯕ꯭ꯔꯞ ꯑꯗꯨꯒꯨꯝꯕꯗꯨꯁꯨ
ꯍꯧꯖꯤꯛꯇꯤ ꯑꯗꯨꯒꯨꯝꯕ ꯚꯂꯞ ꯆꯩ ꯇꯧꯔꯥ ꯂꯦꯡꯕ ꯌꯣꯟꯕꯒ ꯑꯗꯨꯝ ꯄꯥꯛꯅ ꯊꯣꯛꯇ꯭ꯔꯦꯗ ꯍ ꯅꯪꯅꯅꯕꯩ ꯃꯍꯨꯠ ꯁꯥꯡ ꯎꯥꯡꯥꯎꯕꯗꯣ ꯍꯥꯎ ꯍꯥꯎ ꯑꯩꯒꯤ ꯄꯨꯟꯁꯤꯗ ꯑꯩꯈꯣꯏ ꯃꯥꯅ ꯑꯃꯨꯛꯇꯪ ꯑꯩꯒꯤ ꯁ꯭ꯀꯨꯜ ꯇꯝꯃꯤꯀꯥꯟꯗ ꯃꯥꯅ ꯂꯧꯕ ꯂꯥꯛꯈꯤ ꯑꯗꯨꯗ ꯃꯥꯅ ꯕꯥꯂꯞꯁꯦ ꯆꯦꯔꯪꯗ ꯍꯥꯞꯆꯤꯜꯂꯒꯅꯦ ꯄꯨꯔꯥ ꯂꯥꯛꯏꯅꯤ ꯂꯧ ꯂꯥꯛꯄꯗ
ꯂꯩꯗꯣꯏꯅꯦ ꯂꯩꯗꯣꯏꯅꯤ ꯂꯩꯗꯣꯏꯅꯦ ꯂꯥꯡꯒꯅꯨ
ꯎ
ꯎ
ꯅꯣꯏ ꯃꯥ ꯍꯣꯏꯗꯨ ꯍꯜꯂꯥꯛꯑꯕꯣ ꯎꯝ ꯑꯣ ꯉꯁꯤ ꯌꯨꯝꯖ ꯀꯩꯁꯥ ꯆꯥꯗꯕ ꯑꯣ
ꯑ ꯃꯥ ꯌꯨꯝꯁꯥ ꯀꯩꯁꯥ ꯆꯥꯗꯦ
ꯎꯝ ꯅꯣꯏ ꯕꯕꯥꯒꯤ ꯃꯄꯣꯛ ꯅꯨꯃꯤꯠ ꯑꯣꯏꯕꯔ꯭ꯕꯥ ꯎꯝ ꯍꯣꯏ ꯑꯗꯨꯃꯥꯏꯅ ꯌꯥꯝ ꯍꯦꯟꯅꯕ ꯂꯩ ꯍꯦꯟꯕ ꯉꯝꯃꯤꯗꯣ ꯐꯔꯤꯅ ꯑꯃꯥ ꯔꯣꯝꯗꯥ ꯎꯝ
ꯀ ꯂꯥꯏꯒꯤ ꯍꯤꯡꯁꯥꯗꯨꯒꯤ ꯇꯥꯏ ꯍꯥꯏꯕ꯭ꯔꯥ ꯑꯗꯨꯃꯥꯏꯅ ꯍꯥꯏꯕ꯭ꯔꯥ ꯍꯥꯏꯌꯦꯦ
ꯎꯝ ꯍꯣꯏ ꯂꯩꯕꯅꯦ ꯌꯥꯝꯅ ꯑꯩꯈꯣꯏꯒꯤ
ꯎꯝ
ꯊꯦꯡꯕꯗꯨꯗꯒꯤ ꯌꯥꯝ ꯍꯥꯏꯕ ꯂꯩꯕꯅꯤ ꯑꯗꯨꯃꯥꯏꯅ ꯇꯧꯕ ꯐꯠꯇꯦ ꯈꯣꯠꯇꯦ ꯀꯥꯏꯅ ꯇꯧꯕ ꯌꯥꯝ ꯂꯩꯕꯅꯦ
ꯁꯋꯥꯏ ꯊꯥꯕꯤ ꯑꯉꯥꯡꯒꯤ ꯑꯆꯥꯄꯣꯠ ꯂꯩ
ꯑꯣ ꯊꯝꯃꯣ ꯊꯝꯃꯣ